ꯇ
ꯁꯁꯔꯦ ꯇꯣꯕꯨ ꯅꯪ ꯆꯞ ꯆꯥꯕ ꯃꯤꯀꯞ ꯊꯣꯛꯂꯛꯄ ꯁꯤ ꯁꯤꯔꯦ ꯁꯤꯗꯤ ꯈ ꯅ
ꯁꯥꯒ ꯁꯥꯕꯁꯦ ꯇꯨꯝꯕꯕꯨ ꯉꯝꯕ꯭ꯔꯕ
ꯃ ꯈꯥꯅ ꯈꯥꯏ ꯏꯉꯦ ꯊ ꯀ ꯂꯩꯦ ꯃꯅꯦꯀꯣ ꯌꯥꯝ ꯀꯟꯅ ꯁꯥꯕ ꯌꯥꯎꯗꯦꯕ ꯑꯗꯩ ꯑꯩ ꯈꯪ ꯈꯪꯧꯗꯦ
ꯅꯪꯅ ꯇꯨꯝꯃꯝꯗꯣꯏꯗꯨꯁꯨ ꯐꯩꯖꯣ ꯉꯥꯛꯇꯅꯦ ꯐꯩꯖꯣꯀ
ꯑꯁ ꯐꯖꯤꯛ ꯐꯗꯤꯛ ꯇꯨꯝꯗꯦ ꯀꯣꯟꯝꯕꯩ ꯋꯥꯇꯗꯤ ꯁꯇꯦ ꯀꯥꯟꯗ ꯁꯥꯔ ꯀꯥꯟꯁꯤꯦ ꯀꯣꯝꯄꯥꯛ ꯂꯩ ꯂꯩꯕ ꯈ ꯈꯪꯉ
ꯎꯝ ꯎꯝ ꯏꯂ ꯃꯣ
ꯍꯥꯥ
ꯏꯂ
ꯑꯧ ꯂꯥꯁꯗꯣꯏꯅꯦ ꯌꯥ ꯐꯪꯛ ꯈ ꯇꯗꯅ ꯐꯪꯁꯨ
ꯀ
ꯗꯕꯨꯗꯤ ꯃꯦꯁꯦꯖ ꯊꯥꯈ꯭ꯔꯕꯅꯦ
ꯎꯝ ꯈꯪ
ꯎꯝ
ꯃꯣꯏꯕꯨ ꯍꯥꯟꯕꯨꯜꯂ ꯀ ꯗꯦꯠ ꯐꯥꯏ ꯆ ꯇꯤꯟꯍꯕ ꯆꯠꯅꯥꯟꯅꯕ ꯂꯩꯕꯅꯤ ꯑꯩꯈꯣꯏꯒꯤ
ꯎꯝ
ꯑꯗꯨꯔꯗꯤ ꯐꯥꯝ ꯎꯝ ꯆꯦ ꯇꯤꯟꯅꯁꯨ ꯗꯦꯠ ꯐꯥꯏꯐ ꯃꯇꯨꯡ ꯇꯧ ꯃꯃꯥꯡ ꯇꯧꯕꯅ ꯐꯅꯤ ꯍꯥꯏꯔ ꯀꯩꯅꯣꯗ ꯁꯨꯝ ꯇꯧꯁꯪꯒꯗꯤ ꯑꯃꯨꯛ ꯌꯥꯝꯖꯪꯉꯗꯤ ꯃꯤ ꯊꯕꯛ ꯆꯠꯅꯕ ꯈꯣꯠꯅꯕ ꯍ
ꯇꯥꯡ ꯑꯍꯨꯝꯗ ꯀꯩ ꯇꯥꯒꯦ
ꯇꯥꯍꯣꯣ ꯐ꯭ꯔꯥꯏꯗꯦ ꯇꯥꯏ
ꯎꯝ ꯀꯪꯇ꯭ꯔꯤꯅꯦ ꯈꯪꯗ꯭ꯔꯦ ꯀꯪꯗ꯭ꯔꯤ ꯅꯣꯏ ꯊꯣꯛꯣꯛꯀ ꯇꯧꯔꯣ
ꯁꯤ ꯅꯣꯏ ꯁꯤꯡꯁꯤ ꯂꯥꯛꯏꯑꯣꯅ ꯑꯩꯅ ꯊꯣꯛꯄ ꯇꯧꯔꯨ
ꯂ ꯁꯃꯤꯅꯥꯃꯤ ꯍꯥꯏ ꯊꯟꯖꯃꯤꯠꯇꯦ
ꯆꯠꯂꯣ
ꯎꯝ ꯆꯠꯈ꯭ꯔꯒꯦ ꯀꯃꯥꯏ ꯋꯥꯏꯗꯣꯔꯤꯒꯦ ꯏꯊꯗ ꯆꯠꯂꯗꯤ ꯂꯁꯤꯖꯅꯣꯏ ꯄꯥꯏꯔꯒ
ꯑꯣ ꯑꯣ ꯂꯥꯏꯟꯗ ꯕꯁꯇ ꯆꯠꯈ꯭ꯔꯣ
ꯍꯝ
ꯑꯗ ꯍꯥꯏꯔꯣꯑꯣ ꯋꯥꯔꯤꯗ ꯂꯤꯔꯛꯑꯣ ꯍꯧꯖꯤꯛ ꯌꯥꯔꯦ
ꯀꯥꯔꯤ ꯋꯥꯔꯤ ꯂꯤꯗ‌ꯣꯏꯅꯣ ꯈꯪꯕ‌ꯨ ꯈꯪꯗ‌ꯦ
ꯑꯗꯨꯗꯅ‌ꯦ ꯍꯥꯏ ꯄꯨꯒꯔꯣ
ꯎꯝ ꯑꯩꯈꯣꯏ ꯏꯃꯨꯡꯗꯨꯗ ꯑꯁꯤꯕ ꯀꯧꯕ ꯑꯃ ꯂꯥꯛꯑꯝꯅꯦ ꯎꯝ ꯌꯥꯝ ꯌꯥꯝꯅ ꯐꯤꯉꯦꯇꯥꯔ ꯐꯤꯡꯁꯨ ꯐꯤꯡꯉꯦ ꯂꯝꯖꯝ ꯍꯦꯜꯂꯦ
ꯃꯁꯛ ꯃꯇꯧ ꯐꯖꯕ ꯃꯔꯝ ꯃꯣꯛꯄ
ꯏꯁ ꯃꯔꯝꯗꯤ ꯃꯣꯛꯛꯇꯦ ꯐꯖꯅ ꯃꯣꯛꯇꯦ ꯃꯔꯝꯗꯤ ꯌꯥꯝꯅ ꯈꯜꯂꯦ ꯎꯝ ꯆꯩ ꯆꯥꯐꯝꯗꯅꯝ ꯂꯩꯕꯅꯤꯗ ꯉꯗꯤ ꯉꯥꯡꯖꯟꯅꯗꯦꯀꯣ ꯑꯗꯨꯒ ꯃꯑꯣꯡ ꯇꯧꯗꯤ ꯃꯥꯂꯦꯝꯂꯦꯟꯕꯥ ꯇꯨ
ꯑꯥ ꯑꯥ ꯗꯦꯅꯤꯜ ꯀꯧꯕꯗꯨꯅ ꯇꯧꯕ ꯊꯧꯔꯛꯛꯇꯅꯦ ꯑꯃ
ꯁꯤ ꯅꯠꯇꯦꯗꯤ ꯉꯥꯟꯕ ꯀꯧꯏꯦ
ꯎꯝ ꯎꯝ ꯇ ꯀꯦꯛꯀꯦ ꯇꯧꯔꯥ ꯍꯥꯏꯔꯣ ꯃꯉꯥ ꯇꯔꯣ
ꯎꯝ ꯑꯗꯨꯗꯒꯤ ꯎꯝ ꯀꯌꯥꯝꯅ ꯅꯣꯡꯃ ꯐꯨꯒ ꯇꯧꯔꯦ ꯃꯥꯅ ꯀꯥꯟꯅ ꯇꯥꯔꯨꯗꯨ ꯆꯦꯂ ꯃꯥꯔ ꯆꯦꯂ
ꯎꯝ
ꯆꯦꯜꯂꯦ ꯆꯦꯜꯠꯂꯦ ꯑꯗꯨꯒ ꯃꯃꯥꯡ ꯑꯣꯏ ꯂꯩꯃꯦꯅ ꯍꯧꯒꯠꯂꯛꯑꯦ ꯌꯥꯔꯦ
ꯎꯝ ꯎꯝ
ꯀꯔꯤ ꯍꯥꯏꯗ‌ꯣꯏꯅ‌ꯣ ꯀꯥꯏ ꯀꯣꯛ ꯊ‌ꯣꯔꯛ ꯑꯗꯨꯁꯨꯕꯨꯗꯤ ꯀꯥꯟꯗ ꯀꯅꯥ ꯀꯅꯥ ꯄ꯭ꯔꯔꯁꯅꯦꯜ ꯋꯥꯔꯤ ꯂꯩꯔꯤ
ꯎꯝ ꯅ‌ꯣꯏꯆ‌ꯦ ꯑꯣꯏꯗ ꯀꯩ ꯇꯔꯤ ꯅꯆ ꯑꯣꯏꯁꯨ ꯋꯥꯔꯤꯔ ꯇꯧ ꯊꯣꯔꯛꯑꯒꯦ ꯂꯣꯏꯗꯣꯔꯕꯅꯤ ꯃꯤ ꯃꯔꯤ ꯇꯪꯉꯥꯏꯒꯦ
ꯇꯅ ꯍꯧꯖꯤꯛ ꯀꯦꯕ ꯑꯉꯥꯡ ꯂꯥꯏꯔꯤꯛ ꯇꯥꯛꯏ ꯏꯆꯦꯗꯅꯥ ꯅꯠꯇꯕ ꯉꯝꯒꯤꯅꯤ ꯐꯃꯨꯡꯗ ꯃꯥꯏ ꯏꯔꯨꯖꯔꯣꯏꯗꯕ ꯉꯅꯨ
ꯑꯗꯨꯅꯦ ꯍꯣꯔꯦꯟ ꯇꯧꯔꯛꯑꯒꯤ
ꯎꯝ ꯅꯪ ꯑꯗꯨꯝ ꯍꯥꯏꯈ꯭ꯔꯣꯅꯦ ꯍꯥꯏꯈ꯭ꯔꯣ ꯑꯗꯨꯅ ꯐꯔ‌ꯦ ꯑꯩꯁ ꯅꯪ ꯀꯩ ꯒꯦꯝ ꯍꯥꯏꯅ
ꯀꯩ ꯒꯦꯝ ꯁꯥꯟꯅ ꯇꯧꯔꯤꯒꯦ
ꯄꯤꯖꯃ ꯅꯠꯇꯅ
ꯎꯝ
ꯑꯩꯗꯤ ꯑꯦꯝ ꯑꯦꯜꯒ ꯑꯃꯨꯛ ꯑꯦꯝ ꯑꯦꯜꯁꯨ ꯀꯥꯎꯕ ꯀꯥꯎ ꯁꯥꯟꯅꯔꯦ ꯑꯗꯨꯒ ꯑꯃꯨꯛ ꯀ ꯁ ꯀꯥꯏꯅ ꯇꯧꯔ ꯂꯩꯑ‌ꯦ ꯌꯥꯝ ꯊꯨꯅꯕꯨ ꯇꯥꯡꯈꯨꯜ ꯂꯩꯕ ꯐꯥꯕ ꯌꯎꯧꯕ
ꯎꯝ ꯑꯩ ꯅꯪꯒꯤꯗ ꯀꯥꯎꯔꯤꯅꯦꯗꯤ ꯇꯥꯡꯒꯣꯜꯗ ꯄꯤꯕꯤꯔꯛꯀꯦ ꯇꯧꯔꯒ
ꯄꯤꯔꯣꯑꯣ ꯑꯩ ꯊꯧ ꯇꯧꯅꯤꯡꯉꯥꯏ ꯂꯩꯇꯦ ꯑꯄꯤꯛꯄꯗꯗꯤ ꯃꯤ ꯌꯥꯝ ꯀꯟꯅ ꯁꯥꯟꯅꯗ ꯐꯠꯇꯕꯅꯤꯅ ꯐꯪꯗꯦꯕ ꯃꯤꯁꯥꯏꯦ
ꯏꯟꯈꯠ ꯂꯩꯅꯤꯅ ꯁꯤꯛꯁꯇꯤꯟꯗ ꯏꯟꯈꯠꯂꯒꯖ ꯁꯤꯛꯁꯇꯤꯟ ꯌꯦꯡ ꯀꯂꯒꯅꯤ
ꯀꯅꯥꯒ ꯁꯥꯟꯅꯩꯩꯅꯣ ꯍꯥꯏꯁꯦ
ꯏꯌꯥꯝꯕ ꯑꯃꯅ ꯄꯥꯏꯕꯅꯦꯕ
ꯑꯣ ꯃꯥ ꯄꯥꯏꯔꯤꯕ ꯑꯣꯏꯗꯤ ꯌꯥꯔꯦ ꯃꯥ ꯄꯥꯏꯔꯤꯕ ꯑꯣꯏꯗꯤ ꯌꯥꯔꯦ
ꯑꯇꯣꯞꯄꯅꯦ ꯑꯩꯅ ꯅ
ꯑꯣ ꯄꯤꯊꯣꯔ ꯑꯣ
ꯅꯪ ꯋꯥꯒ ꯉ꯭ꯔꯦ ꯅꯪ ꯉꯇ꯭ꯔꯦ ꯌꯥꯔꯣꯏ ꯏꯗꯤ
ꯍꯥꯏꯒꯦ ꯑꯩ ꯋꯥꯐꯝ ꯉꯥꯡꯗꯔꯛꯏꯁꯦ ꯄꯤꯊꯣꯔꯛꯑꯣ ꯅꯪ ꯄꯤꯊꯣꯔꯛꯑꯣ ꯑꯗꯨꯒ ꯄꯕꯖꯤ ꯑꯦꯀꯥꯎꯟ ꯅꯪ ꯄꯥꯝꯕ꯭ꯔ ꯏꯃꯥꯟꯅꯕꯗ ꯃꯥꯏ ꯑꯦꯀꯥꯎꯟ ꯄꯤꯊꯣꯔꯛꯀ ꯃꯥꯏꯗꯤ ꯐꯔ ꯌꯥꯎꯕ ꯄꯞꯖꯤ ꯀꯩꯀꯥꯎ ꯑꯃ ꯂꯩꯌꯦ ꯃꯥꯥꯏ ꯂꯨꯄꯥ ꯁꯥꯟꯅꯖꯔꯒꯦ ꯍꯥꯏ ꯃꯥꯏ ꯁꯥꯟꯅꯔꯣꯏꯦ
ꯣꯄꯂꯒꯤꯔꯕ
ꯑ ꯀꯣꯏꯕ ꯅꯠꯇꯦ ꯕꯤ ꯖꯦ ꯃꯥꯏꯒꯤꯅꯦꯒꯦꯗꯦꯕ ꯌꯥꯎꯕꯒ ꯇꯧꯕꯅꯦꯕ
ꯄꯥꯝꯃꯦ ꯂꯧꯔꯒ
ꯁ ꯑꯗꯨꯅꯦ ꯑꯩ ꯁꯥꯟꯅꯖꯒꯦꯔꯥ ꯈꯣꯠꯂꯒꯦꯔ ꯍꯥꯏ ꯑꯅ ꯍꯣꯏ ꯄꯤꯗꯤ ꯄꯤꯊꯂꯑꯣꯅꯦ ꯈꯣꯠꯂꯣꯅꯦꯅ ꯍꯥꯏꯈꯤꯕꯅꯦꯕ ꯑꯗꯨꯗꯒꯤ ꯃꯗꯋꯥꯟ ꯐꯦꯔꯁꯨꯗꯥꯎꯝ ꯇꯧꯔꯦ ꯃꯣꯗꯋꯥꯟ ꯐꯦꯔ ꯑꯅꯧꯕꯗꯣ ꯑꯃ ꯒꯣꯁꯀꯤ ꯃꯥꯁ ꯑꯅꯧꯕꯒ ꯇꯧꯕꯗꯣ ꯑꯗꯨ ꯇꯧꯔꯦ ꯁꯥꯟꯅ ꯌꯥꯏ ꯐꯨꯜ ꯁꯥꯟꯅꯔꯦ ꯂꯥꯁ ꯒꯦꯝ ꯄ꯭ꯂꯦ ꯁꯥꯟꯅ ꯉꯝꯗꯗꯅ ꯂꯩꯔꯤ ꯇꯦꯡ ꯇꯧꯕꯒꯤꯗꯣ ꯈꯪꯗꯅ ꯇꯦꯡꯒꯤꯗꯨꯗꯤ ꯊꯨꯒꯥꯏ ꯉꯝꯗꯅ ꯂꯩꯔꯦ ꯒꯥꯔꯤ ꯊꯧꯔꯛꯄꯩꯗ ꯁꯨꯪ ꯑꯝꯇ ꯂꯩꯔꯦ ꯑꯦꯛ ꯇꯥꯕ ꯑꯃ ꯁꯤꯕ ꯑꯦꯛ ꯇꯥꯕ ꯑꯃ ꯁꯤꯕ ꯑꯗꯨꯒ ꯃꯜꯇꯤꯄ꯭ꯂꯦꯌꯔꯁꯨ ꯌꯥꯏ ꯌꯥꯏꯌꯦ
ꯃꯔꯄꯤꯠꯇꯦ
ꯦ ꯗꯥꯎ ꯇꯥꯎꯎ ꯑꯣꯏ ꯈꯔ ꯑꯗꯨꯒ ꯌꯥꯔ ꯑꯩ ꯃꯗ ꯍꯥꯐꯦꯠ ꯊ꯭ꯔꯤꯗ ꯇꯧꯁꯤꯔꯥ ꯈꯟꯕꯅꯦ
ꯖꯤꯇꯁ ꯄ꯭ꯔꯤꯑꯣꯗꯔ ꯑꯃ ꯇꯧꯁꯜꯂꯨꯗꯅꯅ
ꯑꯗꯨ ꯉꯝꯃꯔꯣꯏ ꯄꯨꯡ ꯂꯤꯁꯤꯡ ꯇꯔꯦꯠꯀ ꯀꯥꯟꯅꯕꯅꯦ ꯗ ꯑꯦ ꯏꯃꯥꯟꯅꯕꯩ ꯅꯨꯄꯤ꯭ꯔꯤꯌꯣꯗ ꯇꯧꯈ꯭ꯔꯕꯅꯦ ꯃꯉꯣꯟꯗꯤ ꯁꯥꯟꯅꯔ ꯂꯣꯏꯔꯦ ꯀꯩꯅꯣ ꯏꯃꯥꯕꯨ ꯇꯧꯈ꯭ꯔꯕꯅꯤ ꯃꯣꯟꯗꯁꯨ ꯁꯥꯟꯅꯔ ꯂꯣꯏꯔꯦ ꯑꯗꯨꯒ ꯅꯪꯅ ꯔꯇꯦꯁꯟꯗ ꯁꯥꯅꯤꯡꯉꯥꯏꯗꯅꯦ
ꯑꯥꯏ ꯇ
ꯁꯥꯅꯤꯡꯗ꯭ꯔꯕ
ꯑꯩ ꯍꯥꯏꯗꯤꯦꯗꯤ
ꯅ ꯅꯍꯎ ꯁꯥꯅꯤꯡꯉ ꯃꯤꯗꯨꯗꯤ
ꯑꯩꯗꯤ ꯑꯩꯗꯤ ꯅꯤꯄꯔꯁꯨꯇꯪꯅꯤ
ꯅꯪ ꯑꯗꯨꯗꯩꯗꯤꯗꯤ ꯁꯨꯝꯁꯨ ꯍꯥꯏꯔꯝꯃꯤ ꯅꯪꯅ ꯁꯨꯝ ꯀꯃꯥꯏꯅ ꯇꯧꯋꯤ ꯁꯥꯅꯤꯡꯉꯦ ꯍꯥꯏꯕ ꯇꯧꯋꯦꯅ ꯍꯥꯏꯔꯝꯃꯤꯗꯨꯕꯨ ꯑꯩ ꯇꯧꯒꯦꯅ ꯈꯜꯂꯝꯃꯕꯅꯦ
ꯇꯥꯡ
ꯑꯇꯣꯞꯄꯗꯤ ꯀꯩꯀꯩ ꯇꯧꯅꯤꯡꯒꯦ ꯍꯥꯏꯔꯛꯑꯣ ꯇꯥꯍꯧꯔꯒꯦ ꯎꯀꯦꯂꯤ ꯂꯤꯄ ꯂꯔꯁꯄꯅꯃꯤꯗ
ꯎꯝ ꯌꯥꯏ ꯑꯗꯣ ꯅꯪꯒꯤꯗꯣ ꯑꯃ ꯍꯧꯖꯤꯛꯀꯥꯟ ꯑꯃ ꯇꯛ ꯌꯦꯦꯟꯈꯤꯗ ꯍꯥꯏ ꯇꯔꯒ ꯂꯥꯏꯒꯤꯒ ꯂꯣꯠꯄꯤꯗꯣ
ꯑꯣ ꯈꯔ ꯈꯔ ꯌꯦꯛꯒ ꯂꯣꯠꯄꯤꯗꯣ ꯑꯗꯨ ꯇꯧ ꯍꯥꯏꯔꯛꯑꯣ
ꯑꯗꯨꯨ ꯌꯥꯕ꯭ꯔꯕ
ꯌꯥ
ꯑꯗꯨ ꯇꯧꯔꯝꯃꯦ
ꯇꯧꯔꯝꯒꯦ ꯇꯧꯔꯝꯒꯦ ꯃꯃꯤꯡ ꯀꯩꯕꯨ ꯍꯥꯏꯅꯣ ꯈꯪꯗꯦ ꯑꯗꯨꯒ ꯑ ꯅ ꯎꯀꯂ ꯂ ꯄꯔꯣꯗ ꯎꯀꯤꯂ ꯂ ꯄꯔꯣ ꯍꯥꯏꯔꯗꯤ ꯍ ꯅ ꯑꯗꯨꯝ ꯋꯥꯉꯥꯡꯉ ꯅꯨ ꯑꯩ ꯑꯗꯨꯝ ꯉꯥꯡꯉꯒꯦꯀꯣ ꯎꯀꯤꯜꯂꯗꯨ ꯄꯣꯂꯣ ꯍꯥꯏꯔꯗꯤ ꯏꯃꯥꯟꯅꯕꯒꯤ ꯒꯥꯔꯤ ꯂꯧꯕ ꯆꯠꯄꯗꯨꯗ ꯑꯗꯨꯝ ꯏꯃꯥꯅ ꯌꯥꯔꯒꯗꯤ ꯂꯧꯕꯗꯨ ꯒꯥꯔꯤꯗꯣ ꯌꯥꯔꯛꯑꯗꯤ ꯂꯧꯖꯕꯗ ꯑꯗꯨꯝ ꯏꯃꯥꯟꯅꯕ ꯑꯃꯗꯒꯤꯩ ꯑꯃꯨꯛ ꯆꯠꯂ ꯂꯧꯗꯣꯏ ꯌꯨ ꯀꯤꯜꯂꯤꯅꯤ ꯑꯗꯨꯝ ꯄꯤꯛꯇꯛ ꯄꯤꯛꯄꯅꯤ ꯌꯥꯏꯗꯅ ꯑꯗꯨꯗꯤ
ꯎꯝ
ꯉꯦ ꯒꯤꯇꯥꯔ ꯆꯧꯗ꯭ꯔꯤ ꯄꯔꯛꯑꯕꯨꯗꯤ ꯅꯨꯡꯉꯥꯏꯔꯦ ꯑꯗꯨꯗꯒꯤ
ꯃꯉꯣꯟꯗ ꯂꯧꯔꯅꯤ ꯍꯜꯂꯛꯑꯅꯤ ꯊꯧꯔꯅꯤ ꯊꯧꯔꯅꯤ ꯊꯧꯔꯅꯤ ꯑꯗꯨꯒ ꯗꯥꯔꯣꯟ ꯅꯥꯔꯗꯒꯤ ꯑꯗꯨꯝ ꯕꯤꯗꯤꯑꯣꯣꯟ ꯑꯃ ꯍꯧꯕꯁꯦ ꯃꯊꯪ ꯃꯊꯪ ꯍꯧꯅꯕ ꯁꯨꯝ ꯇꯝ ꯇꯝ ꯇ ꯇ ꯍꯧꯔꯁꯦ ꯑꯗꯨꯗꯒꯤ ꯆꯠꯈ꯭ꯔꯁꯦ ꯇꯝ ꯇꯞꯅ ꯒꯥꯔꯤ ꯈꯔ ꯊꯥꯔꯒ ꯊꯧꯔꯒ ꯊꯥꯎ ꯑꯃꯨꯛ ꯍꯥꯜꯂꯁꯦ
ꯎꯝ
ꯑꯒꯥꯎ ꯕꯤꯗꯤꯑꯣ ꯅꯝꯕ꯭ꯔꯥ ꯀꯩꯅꯣꯝ ꯇꯧꯔꯁꯦ ꯅꯝꯕ ꯈꯣꯠꯄ
ꯊꯧꯔꯁꯤ ꯊꯧꯔꯁꯤ ꯑꯃꯨꯛ ꯊꯧꯔꯒ ꯑꯃꯨꯛ ꯄꯣꯠ ꯆꯩ ꯑꯆꯥꯄꯣꯠ ꯆꯥꯅꯕ ꯂꯩꯔꯁꯦ
ꯎꯝ
ꯂꯩꯔꯣ ꯂꯩꯔꯣ ꯁꯨꯝ ꯁꯨꯝ ꯂꯩꯔꯒ ꯆꯠꯂꯁꯤ ꯁꯨꯝ ꯆꯠꯂꯁꯤ ꯆꯠꯂ ꯆꯠꯂꯒ ꯌꯧꯕ ꯌꯧꯗꯕ ꯈꯪꯗꯦ ꯚꯤꯗꯤꯑꯣ ꯑꯃꯨꯛ ꯅꯝꯃꯁꯦ ꯀꯩꯅꯣ ꯃꯨꯛ ꯊꯝꯃꯁꯦ ꯊꯧꯔꯁꯦ ꯊꯧꯔꯁꯦ ꯊꯧꯔꯒ ꯌꯧꯕ ꯌꯧꯗꯕ ꯈꯪꯗꯦ ꯑꯃꯨꯛ ꯅꯝꯃꯁꯦ ꯚꯤꯗꯤꯑꯣ
ꯎꯝ
ꯅꯝꯃꯒ ꯁꯨꯝ ꯌꯧꯔꯒ ꯑꯥꯗ ꯑꯃꯨꯛ ꯌꯧꯔꯀꯥꯟꯗ ꯄꯨꯡꯈꯥꯏ ꯑꯃꯃꯨꯛ ꯐꯝꯕ ꯂꯣꯏꯔꯦ ꯆꯧꯀ꯭ꯔꯤ ꯀꯌꯥ ꯂꯩꯒꯗ꯭ꯔꯥꯗꯤ ꯈꯪꯗꯦ ꯑꯗꯨꯒꯤ ꯆꯧꯀꯔ꯭ꯤ ꯐꯣꯜꯗꯦꯕꯜꯗꯣ ꯂꯩꯔꯣꯏꯅꯦ ꯃꯤ ꯑꯩꯈꯣꯏ ꯃꯤ ꯃꯔꯤ ꯀꯃꯥꯏꯅ ꯄꯨꯗꯣꯏꯅꯣ
ꯇꯦ ꯐꯛ ꯑꯃ ꯃꯣꯔꯦꯒꯤ ꯐꯥꯛꯇ
ꯌꯥꯏꯅꯦ ꯑꯗꯨꯁꯨ ꯑꯗꯣ
ꯍꯤꯞꯄꯁꯨ ꯌꯥꯕ
ꯑꯗꯨꯗꯒꯤ ꯑꯗꯨꯅꯦ ꯑꯗꯨꯒ ꯍꯣꯠ ꯀꯦꯁꯇ ꯀꯩꯅꯣ ꯍꯥꯞ ꯆꯠꯂ ꯄꯨ ꯆꯠꯂ ꯂꯣꯏꯔꯦ ꯑꯥꯗ ꯗꯔ꯭ꯤꯡ ꯈꯔꯒ ꯊꯛꯅꯕ ꯍꯩ ꯃꯩ ꯀꯩ ꯀꯥꯒ ꯄꯨꯁꯤꯜꯂꯒ ꯑꯗꯨꯗꯒꯤ ꯒꯥꯔꯤꯁꯦ ꯑꯩꯈꯣꯏꯒꯤ ꯅꯠꯇꯕꯤꯗ ꯚꯤꯗꯤꯑꯣ ꯄꯠꯅꯝ ꯅꯝꯁꯤꯜꯂ ꯂꯣꯏꯔꯦ ꯑꯩꯈꯣꯏꯒꯤꯅꯤ ꯊꯥꯒꯠꯂꯒ ꯑꯗ ꯈꯣꯏꯒꯤ ꯁꯥꯔ ꯂꯣꯏꯔꯦ ꯑꯗꯨꯅꯦ ꯃꯤꯅ ꯅꯣꯛꯅꯔꯛꯄꯗꯣ ꯑꯗꯨꯗ ꯑꯗꯨ ꯅꯪꯅ ꯊꯥꯔꯛꯏ ꯃꯌꯥꯝꯗꯣ ꯑꯌꯥꯝꯕ ꯈꯔꯗꯤ ꯌꯥꯎꯅꯤ ꯑꯗꯨꯒ ꯃꯃꯥꯡꯒꯤ ꯑꯃꯥꯏꯅ ꯇꯧꯗꯅ ꯁꯤ ꯁꯨꯃꯥꯏꯅ ꯅꯝꯁꯤ ꯁꯨꯃꯥꯏꯅ ꯅꯝꯁꯤ ꯍꯥꯏꯅꯔꯒ ꯆꯠꯂꯀꯥꯟꯗ ꯑꯝꯇ ꯅꯝꯗꯕꯤ ꯍꯦꯜꯂꯛꯄꯗꯣ ꯏꯃꯥꯁꯨ ꯑꯩꯁꯨ ꯆꯤꯡ ꯀꯥꯕ ꯂꯩ ꯎꯗ꯭ꯔꯦ ꯁꯤ ꯅꯝꯖꯤꯀꯣ ꯅꯝꯖꯤꯀꯣ ꯀꯣ ꯍꯥꯏꯅꯔꯗꯤꯕꯨ ꯃꯊꯤ ꯊꯣꯛꯣꯑꯇꯣ ꯀꯥꯏꯕ ꯅꯝꯗꯕꯩ ꯑꯗꯨꯝ ꯍꯜꯂꯛꯄ ꯌꯨꯝ ꯌꯧꯔ ꯀꯥꯟꯗ ꯅꯝꯃꯛꯇ꯭꯭ꯔꯦ ꯍꯥꯏꯔꯤ ꯑꯗꯨꯃꯥꯏꯅ ꯇꯥꯕꯁꯨ ꯁꯣꯏꯗꯦ ꯑꯩꯈꯣꯏꯖꯦ ꯑꯗꯨ ꯁ꯭ꯀꯨꯜꯒꯤ ꯋꯥꯔꯤꯁꯨ ꯈ ꯂꯤꯔꯛꯑꯒꯦ
ꯂꯤꯔꯛꯑꯣ
ꯁꯀꯨꯜ ꯀꯥꯡꯕꯨ ꯁꯤꯡꯖꯤꯅꯕ ꯅꯥꯀꯟ ꯑꯃꯅ ꯅꯠ ꯉꯛꯇ ꯅꯅꯥꯠ ꯉꯛꯇ ꯅꯥꯀꯟꯅꯕꯅ ꯈꯠꯅꯕ ꯆꯩꯅꯕ ꯇꯧꯖꯅꯤꯡꯕ ꯀꯥꯡꯕꯨ ꯅꯥꯛꯇ ꯑꯗꯨꯒꯤ ꯍꯥꯏꯔꯒ ꯑꯩꯈꯣꯏ ꯍꯥꯟꯅ ꯁ꯭ꯀꯨꯜꯁꯤꯅ ꯍꯟꯅꯨꯕ ꯉꯥꯛꯇꯅꯦꯕ ꯔꯥꯝ ꯀ꯭ꯔꯤꯁꯅ ꯃꯤꯁꯟꯁꯤꯅ ꯑꯗ ꯍꯧꯖꯤꯛꯀꯤ ꯁꯤꯁꯨꯁꯤꯅ ꯑꯃꯨꯛ ꯀꯩ ꯍꯥꯏ ꯑꯉꯥꯡ ꯃꯆꯥ ꯉꯥꯛꯛꯇ ꯍꯥꯏꯇꯥꯔꯦ ꯑꯉꯥꯡ ꯃꯆꯥ ꯅꯥꯠꯇꯔꯥꯁꯨ ꯑꯩꯈꯣꯏ ꯂꯦꯡꯒꯥꯕꯨꯗꯤ ꯌꯥꯎꯗꯤ ꯌꯥꯎꯋꯦꯕꯀꯣ ꯑꯗꯨ ꯑꯌꯥꯝꯕꯅ ꯑꯉꯥꯡ ꯑꯃ ꯆ ꯆꯥꯎꯔꯑꯦꯕ ꯑꯉꯥꯡ ꯆꯥꯎꯔꯕꯅꯤꯅ ꯁꯨꯝ ꯈꯨꯈꯠ ꯂꯥꯡꯈꯠꯇꯣ ꯈꯦꯠꯅꯩꯗꯅ ꯑꯉꯥꯡ ꯃꯆꯥꯒꯤ ꯇꯥꯏꯞꯇꯥ ꯂꯦꯝꯃꯒ ꯃꯃꯥ ꯃꯄꯥ ꯑꯗꯨꯝ ꯃꯄꯥꯟ ꯊꯣꯛꯂꯛꯇꯕꯅꯤꯅ ꯂꯦꯝꯃꯤꯗꯣ ꯑꯌꯥꯝꯕꯅ ꯑꯗꯨ ꯈꯅꯥꯗ ꯊꯣꯛꯂꯛꯄ ꯇꯧꯔꯁ ꯑꯗꯨꯝ ꯈꯥꯝꯗꯣꯛꯅꯁꯦ ꯍꯥꯏꯗꯣ ꯁꯥꯥꯟꯅ ꯁ꯭ꯀꯨꯜꯗꯨꯗꯤ ꯀꯩꯅꯂꯣꯃꯤ ꯈꯠ ꯅꯠꯇꯕ ꯍꯦꯛꯇ ꯑꯣꯣꯝꯝꯕ ꯑꯣꯝꯝꯕ ꯆꯠꯄꯤꯅꯤ ꯃꯈꯣꯛ ꯂꯣꯏꯔ ꯈꯞꯄ ꯉꯥꯛꯇꯅꯤꯅ ꯍꯟꯗꯛꯀꯤ ꯑꯃꯨꯛ ꯈꯠꯅꯕ ꯈꯣꯠꯅꯕ ꯇꯧꯔꯦ ꯍꯟꯗꯛꯀꯤ ꯑꯩꯈꯣꯏꯒꯤ ꯃꯈꯥ ꯑꯉꯥꯡꯒꯤ ꯑꯉꯥꯡꯕ ꯑꯃ ꯂꯥꯛꯄꯨꯗꯣ ꯑꯩꯈꯣꯏꯒꯤ ꯃꯈꯥ ꯑꯗꯨ ꯀꯥꯡꯕꯨꯗꯨ ꯍꯥꯏꯗꯤ ꯀ꯭ꯂꯥꯁ ꯑꯩꯈꯣꯏꯒꯤ ꯀ꯭ꯂꯥꯁ ꯃꯈꯥꯗꯣ ꯑꯗ꯭ꯔꯗꯤ ꯑꯣꯀꯦ ꯚ ꯑꯝꯇ ꯀꯧꯒꯅꯣ ꯑꯩ ꯋꯥꯔꯤ ꯁꯥꯟꯅꯔꯤꯁꯤꯗ ꯑꯃ ꯇꯧꯔꯛꯀꯅꯣ ꯋꯥ ꯉꯥꯡꯛꯀꯅꯨ ꯑ ꯀꯕ
ꯑꯗꯨꯗꯒꯤ ꯇꯧꯔꯕ ꯑꯗꯨ ꯇꯧꯔꯤ
ꯑꯗꯨ ꯇꯧꯔꯦ ꯑꯥ ꯑꯗꯥ ꯇꯧꯔꯦ ꯄꯨꯡꯗꯨ ꯇꯥꯗꯧꯔꯝꯃꯅꯤ ꯑꯗꯥ ꯇꯧꯔꯦ ꯑꯗꯨꯒ ꯑꯉꯥꯡ ꯃꯌꯥꯝ ꯍꯣꯝ ꯍꯣꯝꯃꯒ ꯎ ꯑꯣꯡ ꯑꯃꯒ ꯆꯠꯂꯦ ꯄꯝꯐꯨꯗ ꯐꯨꯅꯔꯦ ꯄꯝꯐꯨꯗ ꯐꯨꯅꯔꯒ ꯑꯃꯨꯛ ꯑꯣꯖꯥꯅꯤ ꯉꯥꯡꯉꯤ ꯑꯣꯖꯥꯅ ꯉꯥꯡꯕꯗꯒꯤ ꯃꯣꯏ ꯑꯉꯥꯡ ꯃꯆꯥꯁꯤꯡꯗꯤ ꯄꯤ ꯄꯤꯔꯣꯏ ꯑꯩꯈꯣꯏ ꯑꯆꯧꯕ ꯉꯅꯥꯛꯇ ꯄꯤꯅꯦꯅ ꯇꯧꯅꯕꯗꯒꯤ ꯑꯃꯨꯛ ꯏꯁꯧ ꯐꯖꯅ ꯇꯧꯅꯔꯦ ꯏꯁꯧ ꯇꯧꯅꯕꯗꯒꯤꯩ ꯑꯃꯨꯛ ꯑꯉꯥꯡ ꯄꯤꯗ ꯌꯥꯔꯣꯏ ꯍꯥꯏꯕꯗꯒꯤ
ꯎꯝ
ꯄ꯭ꯔꯤꯟꯁꯤꯄꯥꯜꯗꯨꯅ ꯄꯤꯒꯦ ꯇꯧꯔꯦ ꯄꯤꯒꯦ ꯇꯧꯕꯒ ꯃꯣꯏꯒꯤ ꯑꯦꯝ ꯁꯗꯒꯤ ꯄꯩꯁꯥ ꯃꯣꯏꯗꯤ ꯂꯣꯏ ꯀꯥꯎꯅꯔꯦ ꯑꯉꯥꯡꯗꯨꯅꯪꯒ ꯁꯪꯒ ꯆꯥꯎꯕꯅꯤ ꯃꯃꯥ ꯃꯄꯥꯗꯣ ꯄꯩꯁꯥꯁꯨ ꯄꯥꯏꯕꯅꯤꯅ ꯀꯧꯅꯔꯦ ꯁ꯭ꯀꯨꯜꯗ ꯂꯥꯛꯅꯔꯦ ꯈꯅꯔꯛꯑꯦ ꯑꯃꯨꯛ ꯈꯅꯕꯗ ꯏꯃꯥꯟꯅꯕ ꯃꯣꯏꯅ ꯑꯃ ꯁꯤꯗꯤ ꯃꯣꯏ ꯌꯥꯝꯕꯨ ꯁꯤꯠꯇ꯭ꯔꯦ ꯃꯄꯥꯟꯗ ꯅꯝꯃꯁꯦꯅ ꯅꯝꯒꯦ ꯇꯧꯔꯦ ꯅꯝꯒꯦ ꯇꯧꯒꯦ ꯇꯧ ꯑꯩꯈꯣꯏ ꯃꯌꯥꯝꯅ ꯐꯥꯕꯤꯔꯦ ꯇꯧꯒꯅꯨ ꯈꯣꯠꯀꯅꯨ ꯊꯝꯕꯤꯔꯦ ꯈꯔꯃꯕꯅꯤꯅꯤꯅ ꯑꯉꯥꯡꯗꯣ ꯑꯣꯖꯥꯅ ꯑꯣꯖꯥꯗ ꯑꯩꯈꯣꯏ ꯃꯌꯥꯝ ꯆꯪꯉꯛ ꯑꯣꯝꯕꯗꯒꯤ ꯑꯣꯖꯥꯗ ꯑꯃꯨꯛ ꯄ꯭ꯔꯤꯟꯁꯤꯄꯥꯜꯅ ꯁ꯭ꯀꯨꯜꯗꯒꯤ ꯗꯥꯏꯔꯦꯛ ꯇꯤꯊꯤ ꯄꯤꯈ꯭ꯔꯦ ꯑꯗꯒꯤ ꯈꯛꯇꯃꯤ ꯂꯩꯅꯈ꯭ꯔꯦ ꯑꯗꯨꯗꯒꯤ ꯇꯧꯅꯤꯡꯉꯥꯏꯇꯧꯕꯅꯤꯅ ꯑꯃꯨꯛ ꯑꯩꯅ ꯋꯥꯔꯤ ꯂꯣꯟꯗ ꯁꯨꯝ ꯂꯤꯔꯦ ꯄꯨꯡꯁꯤ ꯄꯨꯡꯁꯤ ꯁꯨꯝ ꯐꯁꯂꯛꯇꯧꯛꯄꯅꯤꯅ
ꯑ ꯐꯔꯦ
ꯎ ꯑꯗꯨꯗꯒꯤ ꯇꯥꯗ꯭ꯔꯤꯁꯤꯁꯤꯅ ꯌꯥꯝ ꯉꯥꯡꯉꯤꯀꯣꯅ ꯅꯪ ꯌꯥꯝ ꯉꯥꯡꯉꯤ
ꯁꯤ ꯑꯗꯨꯃꯥꯏꯅ ꯇꯧꯔꯗꯤ ꯌꯥꯔꯣꯏꯅꯤ ꯏꯕꯨꯡꯉꯣ
ꯅꯠꯇꯦ ꯄꯪꯀꯥꯟꯗ ꯃꯨꯠ ꯅꯠꯇꯦ ꯃꯣꯏꯅ ꯉꯥꯡꯕꯗꯨꯗꯗꯤꯅꯤ ꯌꯦꯠꯂꯛꯀꯅꯨ ꯈꯣꯠꯂꯛꯀꯅꯨ ꯍꯥꯏ ꯑꯩꯅ ꯉꯥꯡꯉꯒꯗꯤ ꯑꯩ ꯊꯕꯛꯇ ꯇꯧꯔ ꯆꯠꯄ ꯈꯣꯠꯄ ꯌꯥꯅꯤ ꯑꯗꯒꯤ ꯀꯩꯅꯣ ꯇꯧꯕ ꯈꯣꯠꯄꯗꯣ ꯑꯗꯨꯏ ꯃꯣꯏ ꯃꯣꯏꯅ ꯇꯧꯕꯗꯗꯤ ꯃꯣꯏꯅ ꯇꯧꯕꯗꯤ ꯂꯣꯏ ꯌꯥꯏꯌꯦ ꯈꯥꯉꯕ ꯑꯩꯅ ꯍꯦꯛ ꯇꯧꯔꯗꯤꯅꯦꯕ ꯂꯣꯏ ꯌꯥꯔꯛꯀꯅꯤ ꯂꯥꯡꯕ ꯈꯣꯠꯄ ꯂꯣꯏ ꯌꯥꯔꯛꯀꯅꯤ ꯋꯥ ꯆꯪꯒ ꯆꯠ ꯉꯥꯡꯕ ꯌꯥꯔꯛꯀꯅꯤ ꯃꯣꯏ ꯃꯀꯣꯠ ꯂꯩꯦꯛ ꯈꯥꯕ ꯌꯥꯥꯛꯇꯣꯏꯅꯤꯁꯦ ꯃꯈꯀꯣꯠ ꯂꯩꯦ ꯈꯥꯄ ꯌꯥꯥꯛꯇ꯭ꯔꯅꯤ ꯃꯣꯏ ꯂꯣꯏ ꯇꯧꯣꯏ ꯌꯥꯕ ꯀꯥꯡꯕꯨ ꯉꯥꯛꯇꯅꯤ ꯄꯨꯡꯁꯦ ꯇ ꯑꯗꯨꯕꯅꯦꯇꯪ ꯉꯥꯏꯦ